ꯑꯣ
ꯍꯜꯂꯣ ꯇꯥꯔꯕꯣ
ꯇꯥꯔꯦ ꯎꯝ ꯋꯥꯔꯤ ꯂꯤꯊꯔꯑꯣ ꯍꯧꯖꯤꯛ ꯑꯩ ꯇꯨꯝꯒꯦ ꯑꯃꯨꯛ
ꯂꯤꯊꯔꯣꯏ ꯀꯩꯅꯣ ꯂꯤꯗꯣꯏꯁꯦ
ꯈꯪꯗꯦ ꯅꯪꯒꯤ ꯀꯩꯀꯩ ꯇꯧ ꯑꯁ ꯅꯪꯒꯤ ꯃꯄꯥꯟꯖꯨ ꯆꯠꯇꯦꯅꯦ ꯑꯍꯦ ꯍꯦ
ꯑꯗꯨꯅꯦ ꯃꯄꯥꯟ ꯊꯣꯛꯁꯨ
ꯍ ꯍ ꯑꯁꯥꯏꯐꯥꯎ ꯏ ꯃꯅꯤꯡ ꯃꯌꯥ ꯆꯠꯂꯨꯕꯩ ꯋꯥꯔꯤꯗꯣ ꯇꯧꯔꯛꯎꯅꯦ ꯃꯅꯤꯡ ꯃꯌꯥ ꯆꯠꯂꯨꯕꯩ ꯈꯨꯗꯤ ꯊꯤꯖꯜꯂꯦ ꯈꯣꯠꯆꯜꯂꯦ
ꯎꯝ ꯃꯅꯤꯡ ꯃꯌꯥꯁꯨ ꯆꯠꯇꯔꯦ ꯑ ꯏꯕꯥꯥꯡꯂꯤꯟ ꯍꯣꯏ ꯂꯥꯛꯑꯝꯃꯦ ꯂꯥꯏꯔꯤꯛ ꯇꯥꯛꯑꯦ ꯑꯩꯅ ꯇꯨꯝꯃꯒ ꯂꯩꯔꯦ
ꯑ
ꯑꯣꯖꯥꯅ ꯑꯣꯏꯅ ꯇꯨꯝꯃꯤꯕ ꯐꯖꯩ
ꯁꯦꯞꯇꯤ ꯗꯨ ꯇꯥꯛꯍꯜꯂꯦ ꯑꯩꯅ ꯇꯨꯝꯃꯒ ꯂꯩꯊꯣꯛꯑꯦ ꯑꯗꯒꯤ
ꯑ ꯑꯆꯥꯄꯣꯠ ꯑꯃ ꯄꯣꯔꯛꯑꯦ ꯃꯣꯏꯅ ꯑꯆꯥꯄꯣꯠꯇꯣ ꯄꯣꯔꯛꯇ꯭ꯔꯦ ꯑꯉꯥꯡꯗꯨ ꯇꯨꯝꯍꯟꯒꯤ ꯂꯥꯏꯔꯤꯛꯇꯧꯍꯜ ꯂꯥꯏꯔꯤꯛ ꯇꯧ ꯂꯣꯏꯔ ꯀꯥꯟꯗ ꯇꯨꯝꯃꯣꯅ ꯍꯥꯏꯕꯅꯦ ꯇꯨꯃꯣ ꯌꯥꯗ꯭ꯔꯦ ꯑꯆꯥꯄꯣꯠꯇꯣ ꯗꯨꯝ ꯉꯪꯉ ꯂꯩꯔꯦ ꯑꯆꯥꯄꯣꯠꯇꯣ ꯄꯤꯖꯗ꯭ꯔꯤꯉꯩ ꯇꯨꯃꯦ ꯗꯩ ꯆꯥꯛ ꯂꯥꯝꯃꯦ ꯈꯣꯠꯂꯦ ꯇꯧꯁꯜꯂꯛꯑꯦ ꯑꯗꯩ ꯆ ꯑꯆꯥꯄꯣꯠ ꯄꯤꯖꯔꯦ ꯑꯗꯩꯒꯤ ꯃꯣꯏꯅ ꯄꯣꯔꯛ ꯄ ꯆꯤꯞꯁꯨ ꯄꯤꯖꯔꯦ ꯑꯗꯨ ꯄꯤꯖꯕꯗꯩ ꯇꯨꯝꯒ꯭ꯔꯦ ꯁꯝꯅꯅ ꯇꯨꯝꯕꯗꯩ ꯆꯥ ꯄꯤ ꯂꯥꯛꯑꯦ ꯑꯗꯩ ꯆꯥ ꯄꯤ ꯇꯨꯝꯕ ꯌꯥꯎꯁꯜꯂꯦ ꯑꯗꯒꯤ ꯂꯣꯏꯔꯦ ꯄꯨꯡ ꯑꯗꯨꯝ ꯇꯥꯔꯦ ꯍꯧꯒꯠꯂ ꯄꯨꯔ ꯆꯠ ꯈ꯭ꯔꯦ ꯃꯣꯏ ꯂꯨꯍꯣꯡꯕ ꯆꯠꯈꯤ ꯆꯠꯈꯤꯕꯗꯒꯤ ꯃꯥ ꯑꯗꯨꯝ ꯄꯨꯔ ꯆꯠꯈ꯭ꯔꯦ ꯃꯆꯥꯉꯩꯗꯣ
ꯑꯉꯥꯡꯒꯩꯁꯨ ꯑꯗꯨꯝ ꯌꯥꯎꯒ꯭ꯔꯦ ꯂꯨꯍꯣꯡꯕ
ꯅꯠꯇꯦ ꯌꯥꯎꯗꯦ ꯂꯨꯍꯣꯡꯕ ꯆꯠꯇꯦꯍꯦ ꯃꯃꯥꯅ ꯄꯨꯒ꯭ꯔꯦ ꯍꯥꯏꯕꯥ
ꯑꯣ ꯋꯥꯔꯤ ꯂꯦꯞꯀꯅꯣꯅꯦ
ꯍꯥꯥ
ꯋꯥꯔꯤ ꯂꯦꯞꯀꯅꯣ
ꯋꯔꯤ ꯂꯦꯞꯀꯅꯣꯌꯦ ꯂꯞ ꯑꯩ ꯏꯊꯟꯗ ꯂꯥꯏꯔꯤꯛ ꯄꯥꯕꯩꯩ ꯇꯏꯞꯇ ꯄꯨꯡꯉꯥꯡ ꯉꯥꯡ ꯂꯩꯌꯣ ꯍꯥꯏꯔꯣ
ꯑꯦ ꯅꯣꯏ ꯉꯥꯡꯕ ꯌꯥꯝ ꯍꯩꯗꯨꯗꯤ ꯉꯥꯡꯉꯨ
ꯉꯥꯡꯕꯐꯕꯗꯣ ꯋꯥꯔꯤ ꯊꯣꯛꯇ꯭ꯔꯦꯅꯦ ꯃꯄꯥꯟ ꯊꯣꯛꯇ꯭ꯔꯅꯤꯅ
ꯑꯦ ꯃꯄꯥꯟ ꯊꯣꯛꯇ꯭ꯔꯖꯨ ꯅꯪ ꯊꯣꯛꯄ ꯄꯨꯡꯂꯤꯗ ꯂꯤꯁꯂꯣ ꯑꯩꯁꯨ ꯍꯧꯖꯤꯛ ꯆꯦꯗꯤꯞꯇꯤꯗ ꯂꯤꯔꯤꯗꯣ
ꯑꯗꯨꯅꯦ ꯑꯩꯅ ꯆꯦꯞꯇꯤ ꯅꯕꯅꯤ ꯀꯩ ꯋꯥꯏꯁꯅꯩꯅꯣ ꯋꯥꯉꯡꯗꯕ ꯉꯛꯇꯅꯦ ꯀꯃꯥꯏ
ꯑꯩꯅ ꯑꯩꯅ ꯇꯧꯕ ꯄꯨꯡꯂꯤ ꯂꯤꯁꯤꯟꯕꯅꯦ
ꯑꯩꯒꯤꯗꯤ ꯇꯧ ꯌꯥꯗ꯭ꯔꯦ ꯍꯥꯏꯕ ꯃꯇꯠ ꯇꯠ
ꯑꯁ ꯄ꯭ꯔꯁꯥꯗ ꯍꯥꯏꯅꯔꯦ ꯑꯩ ꯄꯥ ꯃꯨꯏꯌꯦ ꯁꯠ ꯁꯠ ꯋꯔꯤꯥ ꯉꯥꯡꯕ ꯂꯦꯞ ꯀꯥꯅꯣ
ꯉꯏꯈꯣꯏ ꯈꯜꯂꯛꯈꯤꯒꯦ ꯉꯏꯈꯣ ꯈꯜꯂꯦ ꯋꯥ ꯉꯥꯡꯉꯥꯡ ꯈꯜꯂꯤꯅꯦ ꯀꯩꯉꯡꯗꯣꯏꯅꯣꯅ
ꯇꯧꯔꯝꯃꯅꯤ ꯌꯣꯡꯁꯨ
ꯀꯔꯤꯕ
ꯅꯪ ꯈꯜꯂꯤ ꯀꯥꯟꯗ ꯄꯩꯁꯥꯗꯨꯗꯤ ꯃꯥꯏꯅꯁ
ꯑꯦ ꯑꯗꯨꯃꯥꯏ ꯁꯨꯃꯥꯏꯅ ꯁꯨꯝ ꯉꯥꯡꯉꯒ ꯈꯜꯂꯤꯅꯦ ꯀꯩꯅꯣ ꯅꯣꯛꯀꯅꯣ ꯅꯣꯛꯄ ꯌꯥꯗꯦ ꯍꯥꯏꯕꯅꯦ ꯅꯪꯗꯤ ꯆꯦ ꯄꯦ ꯃꯥꯃꯅꯕꯤꯒ ꯋꯥꯔꯤꯒ ꯁꯅꯩꯌꯦꯌꯦ
ꯎꯝ ꯑꯗꯨ ꯑꯩ ꯇꯣꯛ ꯇꯣꯛꯂꯛꯇꯦ ꯑꯗꯨꯁꯨ
ꯊꯣꯛꯇꯕꯤ ꯑꯗꯨꯝ ꯁꯨꯃꯥꯏꯅ ꯃꯪꯉꯂꯩꯅꯩꯔꯕ
ꯑꯥ ꯅꯠꯇꯦ ꯃꯥꯅꯕꯨꯗꯤ ꯐꯅꯤꯌꯝ ꯉꯥꯡꯉꯦ ꯑꯩꯅꯗꯤ ꯋꯥꯔꯤꯗꯣ ꯊꯣꯛꯇ꯭ꯔꯕ ꯍꯩꯖꯗ꯭ꯔꯕ ꯑꯩꯗꯤ
ꯅꯪ ꯅꯪꯅ ꯇꯧꯔꯛꯏꯔꯣ ꯃꯥꯅ ꯇꯧꯔꯛꯏꯔꯣ
ꯃꯟꯅ ꯇꯧꯔꯛꯄ ꯄꯩꯁꯥ ꯌꯥꯝ ꯐꯪꯉꯝꯃꯔꯣꯏ
ꯄꯩꯁꯥ ꯌꯝ ꯐꯪꯉꯝꯃꯔꯣꯏ ꯅꯪꯂꯣ ꯑꯩꯔꯣ
ꯇꯦ ꯑꯃꯗꯣ ꯃꯥꯅ ꯇꯧꯔꯛꯏꯗꯣ ꯑꯩ ꯋꯥꯔꯤꯗꯣ ꯁꯥꯕꯤꯗ꯭ꯔꯦꯗꯅ
ꯃꯤ ꯃꯌꯥꯝ ꯇꯧꯕꯅꯤꯅ ꯐꯪꯉꯝꯒꯅꯤ ꯑꯣ ꯑꯩꯅꯅꯦ ꯁꯤꯁꯦ ꯃꯤ ꯃꯤ ꯃꯌꯥꯝ ꯇꯧꯒꯦ ꯇꯧꯕ ꯃꯤ ꯌꯥꯝ ꯂꯩꯔꯦ ꯑꯩꯒꯤ ꯏꯃꯥꯟꯅꯕꯤ ꯃꯔꯤ ꯂꯩꯌꯦꯕ ꯑꯗꯨ ꯏꯃꯥꯟꯅꯕꯤ ꯃꯔꯤ ꯂꯩꯔꯕꯅꯦ ꯑꯩꯗꯤ ꯑꯗꯨꯝ ꯁꯨꯔꯦ ꯅꯣꯏꯗ ꯑꯃ ꯇꯧꯔꯒ ꯃꯉꯥꯗꯣ ꯑꯗꯨꯝ ꯁꯨꯔꯦꯅ ꯈꯜꯔꯨꯔꯦ ꯑꯗꯨꯒꯅꯦ ꯏꯃꯥꯟꯕꯤꯁꯤꯡꯗꯣ ꯑꯝꯇ ꯇꯧ ꯌꯥꯗ꯭ꯔꯦ ꯀꯤꯖꯩꯌꯦꯅ ꯗꯦꯅꯦꯜꯖꯨ ꯇꯧ ꯌꯥꯗꯦꯕ ꯀꯤꯖꯩꯌꯦ ꯃꯈꯣꯟꯗꯣ ꯁꯤꯖꯤꯟꯅꯈ꯭ꯔꯗꯤꯌꯦ ꯀꯩꯒꯤꯅꯣ ꯈꯪꯗꯦ ꯑꯗꯨꯅꯦ ꯑꯩꯅ ꯄꯩꯁꯥ ꯐꯪꯗꯣꯏꯅꯦ ꯄꯩꯁꯥ ꯐꯪꯅꯤꯡꯗ꯭ꯔꯣ ꯅꯣꯏ ꯍꯥꯏꯕ ꯀꯅꯥꯝ ꯌꯥꯗ꯭ꯔꯦ ꯑꯗꯩꯗꯤ ꯑꯣꯏꯊꯣꯄ ꯄꯨꯊꯣꯔꯛꯑꯦ ꯑꯗꯨ ꯈꯣꯟꯗꯨ ꯁꯤꯖꯤꯟꯅꯔꯒ ꯀꯩꯅꯣ ꯇꯧꯈ꯭ꯔꯗꯤ ꯈꯣꯠꯈ꯭ꯔꯗꯤ ꯑꯗꯩ ꯏꯃꯥꯟꯅꯕꯤ ꯑꯃ ꯂꯩ ꯃꯥ ꯉꯍꯦꯛ ꯌꯥꯎꯕ ꯗꯎꯖꯨ ꯑꯗꯨꯝ ꯌꯥꯗꯕ ꯑꯗꯨꯅ ꯃꯥ ꯍꯦꯛ ꯌꯥꯎꯕꯒ ꯁꯤꯁꯦ ꯇꯤꯚꯤꯗꯒ ꯄꯨꯊꯣꯔꯛꯑꯀꯟꯗ ꯀ꯭ꯔꯥꯏꯝ ꯑꯣꯟꯈ꯭ꯔꯗꯤ ꯈꯪꯕ꯭ꯔꯥ ꯃꯈꯣꯟꯒ ꯁꯤꯖꯤꯅ ꯃꯤ ꯑꯇꯣꯞꯄꯒꯤ ꯑꯣꯟꯈ꯭ꯔꯗꯤ ꯑꯗꯨꯅ ꯇꯜꯂꯤ
ꯈꯪꯗꯦ ꯈꯪꯗꯦ ꯑꯩꯈꯣꯏ ꯑꯗꯨꯗ ꯄꯩꯁꯥ ꯐꯪꯍꯧꯔꯦ ꯌꯥꯔꯤꯌꯣ
ꯑꯩꯒꯤ ꯄꯩꯁꯥ ꯐꯪꯕꯗꯣ ꯃꯃꯥꯡꯗ ꯄꯩꯁꯥ ꯐꯪꯕꯗꯣ ꯎꯠꯂꯕꯅꯦ ꯑꯗꯨꯁꯨ ꯌꯥꯗ꯭ꯔꯦ ꯑꯃꯝꯇ ꯃꯣꯏ ꯃꯔꯤ ꯃꯛ ꯑꯝꯇ ꯌꯥꯗꯦ ꯋꯥꯔꯤꯕꯨꯗꯤ ꯂꯩ ꯑꯗꯣ ꯃꯤꯅꯤꯠ ꯀꯩꯅꯣ ꯋꯥꯔꯤ ꯁꯥꯅ ꯇꯔꯥꯉꯥꯥ ꯁꯅꯗꯣꯏꯗꯣ ꯀꯃꯥꯏꯅꯥ ꯁꯟꯗꯣꯏꯅꯣ ꯋꯥꯔꯤ ꯂꯩꯔꯣꯏ ꯈꯣꯠꯂꯣꯏ ꯃꯉꯥ ꯃꯨꯛꯇꯪ ꯁꯥꯟꯅꯕꯗꯨ ꯋꯥꯔꯤ ꯑꯗꯨꯗ ꯂꯣꯏꯈ꯭ꯔꯅꯤ ꯈꯣꯠꯈ꯭ꯔꯅꯤꯗ ꯑꯗꯨꯗ ꯑꯗꯨꯝ ꯉꯥꯡꯉꯣ ꯅꯣꯏ ꯊꯣꯛꯄꯃ ꯄꯨꯡꯉꯥꯡ ꯉꯥꯡꯉꯣ ꯋꯥꯔꯤꯗꯨ ꯊꯂꯛꯀꯅꯤ ꯑꯗꯨꯝ ꯄꯥꯏꯔꯛ ꯀꯥꯟꯗꯅ ꯍꯏꯔ ꯑꯗꯨꯁꯨ ꯌꯥꯗ꯭ꯔꯦ
ꯀꯩꯅꯣ ꯋꯥꯔꯤ ꯁꯥꯟꯅꯒꯔꯗꯤ ꯈꯪꯍꯧꯗꯕꯅꯦꯕ
ꯑꯗꯨꯅꯦ ꯍꯏꯖꯦ ꯈꯪꯍꯧꯗꯕꯅꯦꯕ ꯑꯩꯅ ꯉꯥꯡꯕꯁꯦ ꯀꯩꯝꯇ ꯇꯧꯗꯕ꯭ꯔꯥ
ꯇꯧꯗꯦ ꯑꯃꯨꯇꯪ ꯃꯈꯣꯟ ꯌꯥꯝ ꯂꯥꯡꯉꯦ ꯕꯦꯛꯒ꯭ꯔꯥꯎꯟꯗ
ꯑꯗꯨ ꯍꯥꯏꯔꯛꯑꯣ ꯍꯥꯏꯕ ꯉꯁꯤ ꯁꯣꯏꯗꯦ ꯍꯥꯏꯔ ꯑꯗꯨꯅꯤ ꯑꯩꯅ ꯂꯩ ꯀꯥꯥꯁꯦ
ꯑꯩꯅ ꯂꯩꯀꯥꯁꯦ ꯃꯈꯣꯟ ꯌꯥꯝ ꯊꯣꯛꯑꯦꯕ
ꯑꯥ ꯑꯗꯩ ꯀꯔꯣ ꯁꯨꯔꯨꯡ ꯑꯃꯗ ꯆꯥꯪ ꯉꯣ
ꯁꯨꯔꯨꯡ ꯁꯨꯔꯨꯝꯗ ꯆꯪꯒꯦ ꯇꯧꯋꯦ ꯆꯦꯠꯇꯤ ꯑꯃꯨꯛ ꯁꯥꯟꯅ ꯂꯩꯔꯝꯃꯦ ꯑꯃꯖꯨ
ꯑꯥ
ꯐꯛꯂꯥꯡꯗ ꯅꯞꯄꯒꯅꯤ ꯁꯥꯥꯅꯩꯁꯦ ꯅꯣꯢ ꯆꯦ
ꯇꯥꯟꯊꯣꯛꯈꯣ ꯑꯣꯒꯣꯏ ꯆꯦꯁꯨ ꯁ꯭ꯋꯥꯏꯗ ꯀꯟꯅ ꯂꯨꯃ ꯁꯅꯔꯤ
ꯅꯣꯢꯆꯦꯒ ꯑꯈꯣꯢ ꯆꯦ ꯒ ꯁꯥꯅꯩ ꯃꯥꯂꯦ
ꯑꯥ ꯂꯨꯝꯃꯒ ꯁꯅꯔꯤ ꯃꯥꯁꯨ
ꯎꯝ ꯅꯤꯜꯅꯦꯕ ꯁꯣꯝꯅꯥꯀꯟꯗꯣ ꯐꯛꯂꯥꯡ ꯂꯣꯏ ꯅꯞꯄꯅꯤꯅ
ꯅꯣꯏ ꯀꯣꯏ ꯆꯠꯀꯅꯤꯌꯦ ꯑ ꯀꯩꯅꯣꯗ ꯂꯣꯛꯇꯥꯛ ꯇꯥ ꯑꯕꯨꯉꯣꯅ ꯍꯥꯏꯕ
ꯋꯥꯊꯤꯗꯤ ꯄꯩꯁꯥꯁꯨ ꯂꯩꯇꯅ
ꯃꯥ ꯃꯥ ꯍꯥꯏꯅꯤ ꯑꯗꯨ ꯇꯥꯁꯤꯟꯕꯒꯤ ꯂꯨꯄꯥ ꯆꯅꯤ ꯂꯩ ꯑꯗꯨꯒ ꯔꯣꯅꯥꯇꯧꯔ ꯅꯣꯏ ꯀꯣꯏ ꯆꯠꯀꯅꯤ ꯍꯥꯏ
ꯎꯝ ꯑꯩ ꯂꯨꯄꯥ ꯆꯅꯤꯗꯣ ꯅꯍꯥꯟ ꯌꯥꯡꯈꯩ ꯁꯤꯖꯟꯅ ꯊꯣꯛꯑꯦ ꯍꯧꯖꯤꯛ ꯂꯨꯄꯥ ꯌꯥꯡꯈꯩ ꯇ ꯉꯥꯏꯔꯦ ꯎꯝ ꯌꯥꯡꯈꯩ ꯌꯥꯡꯈꯩ ꯆꯦꯅ
ꯀꯩꯅꯣ ꯆꯠꯀꯅꯤ ꯒꯥꯔꯤꯒ ꯂꯣꯏ ꯍꯥꯏꯅꯒ꯭ꯔꯦ ꯃꯃꯥꯟꯅꯕꯗ ꯃꯥꯅ
ꯎꯝ ꯍꯥꯏꯅꯤ ꯎꯝ ꯊꯥꯎ ꯀꯩꯀ ꯍꯥꯜꯂꯛꯀꯗ ꯆꯥꯛ
ꯑꯗꯨꯅꯦ ꯃꯥꯥ ꯍꯥꯏꯅꯦ ꯒꯥꯔꯤꯗꯨꯗꯤ ꯊꯥꯎꯇꯪ ꯍꯥꯥꯟꯗꯣꯏꯅꯦ ꯥꯒꯥꯔꯤ ꯋꯥꯏꯗ꯭ꯔꯁꯨ ꯌꯥꯔꯅꯤ ꯈꯣꯠꯂꯅꯤ ꯃꯃꯥꯅꯕꯗꯩ ꯋꯥꯏꯔꯅꯤ
ꯊꯥꯎꯗꯨꯅ ꯂꯨꯄꯥ ꯌꯥꯡꯈꯩ ꯆꯥꯃꯒꯤ ꯍꯥꯜꯂꯗꯤ ꯐꯩ
ꯑꯗꯨꯅꯦ ꯑꯗꯨ ꯀꯔꯤ ꯀꯩ ꯕꯥꯥꯏꯛ ꯅꯣꯃ ꯍꯥꯏꯅꯦ ꯑꯗꯣ ꯅꯣꯏ ꯑꯍꯨꯝ ꯇꯣꯡꯗꯣꯏꯔꯥ ꯍꯥꯏꯕ ꯅꯠ ꯇꯤ ꯒꯥꯔꯤ ꯑꯃꯃꯝ ꯇꯣꯡꯗꯣꯢꯅꯦ ꯑꯣꯏꯔꯅꯤ ꯍꯥꯏꯕ ꯑ ꯔꯣꯅꯥꯜ ꯔꯣꯅꯥꯠꯅ ꯀꯩꯅꯣ ꯍꯧꯖꯤꯛꯀꯥꯟ ꯔꯣꯅꯥꯠ ꯌꯥꯝꯅ ꯂꯤꯛꯑꯕꯅꯦ ꯄꯨꯊꯣꯛꯑꯣ ꯌꯥꯔꯛꯑꯔꯣꯏ ꯍꯥꯏꯕ
ꯂꯨꯄꯥ ꯀꯨꯟ ꯃꯉꯥꯇꯪ ꯂꯩꯔꯤ ꯃꯥ ꯑꯩꯅ ꯍꯪꯕꯗ ꯑ
ꯎꯁ ꯍꯦꯟꯖꯜꯂꯦ ꯌꯥꯝ ꯂꯤꯛꯄ ꯍꯦꯟꯖꯜꯂ ꯀꯩꯅꯣꯝ ꯇꯧꯑꯦ ꯅꯍꯥꯟ ꯑꯃꯨꯛ ꯑꯩꯈꯣꯏ ꯀꯣꯏ ꯆꯠꯄꯗꯣ ꯑꯗꯨ ꯅꯣꯏ ꯆꯦꯇꯤꯁ ꯄꯩꯁꯥ ꯍꯟꯖꯤꯟꯕꯤꯗꯕꯅꯦ ꯍꯥꯏꯕ
ꯎꯝ ꯃꯇꯨꯒꯤ ꯊꯥꯛꯅꯕ ꯇꯧꯏꯀꯥꯟꯗ ꯑꯈꯣꯢꯗꯤ ꯄꯧꯔꯦ ꯑꯩꯈꯣꯏꯗꯤ ꯑꯩꯈꯣꯏꯗꯤ ꯄꯩꯁꯥ ꯃꯇꯨꯗꯩ ꯈꯞꯄꯧꯔꯦ
ꯑꯗꯨꯅꯦ ꯑꯦ ꯂꯨꯄꯥ ꯆꯥꯝꯃ ꯑꯩꯉꯣꯟꯗ ꯅꯍꯥꯟ ꯂꯨꯄꯥ ꯆꯥꯝꯃ ꯄꯤꯒꯦꯌꯦ ꯖꯤꯄꯦꯗ ꯀꯥꯞꯄꯛꯀꯦ ꯈꯪꯕ꯭ꯔꯥ ꯑꯗ ꯑꯦ ꯄꯩꯁ ꯀꯥꯞꯄꯛ ꯑꯣꯀꯦ ꯄꯩꯁꯥ ꯀꯥꯞꯄꯗꯨꯗꯤ ꯌꯥꯔꯦ ꯊꯥꯖꯗ꯭ꯔꯦ ꯅꯪ ꯍꯥꯏꯗꯤ ꯑꯗꯨ ꯍꯥꯏꯕꯗꯤ ꯌꯥꯗꯝꯅꯤꯅ ꯃꯥꯛ ꯑꯩꯒ ꯀꯔꯝ ꯀꯥꯟꯗ ꯊꯦꯡꯅꯗꯣꯏꯅꯣ ꯅꯣꯏꯗꯤ ꯍꯥꯏ ꯍꯥꯢꯅ ꯅꯛꯑꯦꯕ ꯊꯦꯡꯅꯕꯩ ꯑꯗꯣ ꯑꯗꯨꯝ ꯀꯥꯎꯋꯦ ꯂꯨꯄꯥ ꯆꯥꯃꯗꯣ ꯑꯩ ꯃꯥꯉꯣꯟꯗ ꯀꯃꯥꯏ ꯊꯧꯔꯨꯗꯣꯏꯅ
ꯎꯝ
ꯑꯗꯨꯅ ꯊꯧꯕ ꯌꯥꯗꯅ ꯑꯩ ꯄꯩꯁꯥ ꯂꯩꯇ꯭ꯔꯦ ꯑꯃ ꯅꯣꯏꯗ ꯄꯩꯁꯥ ꯀꯥꯞꯄ ꯅꯨꯃꯤꯠꯇꯣ ꯃꯤꯅꯥꯕ ꯑꯣꯏ ꯆꯠꯂꯨ ꯀꯥꯟꯗ ꯑꯗꯣ ꯄꯩꯁꯥ ꯅꯣꯢꯗ ꯀꯥꯞꯊꯣꯛꯈ꯭ꯔꯕꯅꯤ ꯌꯥꯎꯗ꯭ꯔꯦꯅ ꯍꯥꯏꯔꯦ ꯈꯪꯕ꯭ꯔꯥ ꯑꯗꯨꯁꯨ ꯑꯩꯅ ꯍꯥꯏꯗꯤ ꯄꯩꯁꯥꯗꯣ ꯀꯥꯞꯈ꯭ꯔꯗꯤ ꯃꯥꯥꯏ ꯂꯨꯄꯥ ꯆꯥꯝꯃꯗꯣ ꯂꯩꯐꯝ ꯊꯣꯛꯄ꯭ꯔꯣ ꯂꯨꯄꯥ ꯆꯥꯃ ꯂꯩꯇ꯭ꯔꯤꯗꯣ ꯀꯥꯏꯗ ꯊꯥꯗꯣꯛꯈ꯭ꯔꯒꯦ ꯈꯪꯗꯦ ꯑꯗꯩ ꯃꯃꯥꯗ ꯄꯩꯁꯥ ꯑꯗꯨꯝ ꯊꯥꯒꯦ ꯍꯥꯏꯅꯦꯕ
ꯑꯝ
ꯊꯥꯅꯤꯡꯉ ꯑꯗꯨ ꯂꯨꯄꯥ ꯆꯥꯝꯃꯗꯨ ꯅꯤꯕ ꯉꯝꯗ꯭ꯔꯕ ꯈꯪꯗ꯭ꯔꯦ
ꯑ ꯃꯇꯨꯗꯒꯤ ꯅꯤꯔꯦꯌꯦ
ꯂꯩꯔꯝꯒꯅꯨ ꯃꯇꯨꯁꯨ ꯄꯨꯔꯥ ꯑꯐꯥꯎꯕꯤ ꯍꯧꯖꯤꯛꯁꯨ ꯀꯩꯅꯣ ꯑꯃ ꯊꯥꯒꯠꯍꯧꯗꯥꯏ ꯚꯤꯗꯤꯑꯣ ꯑꯃ ꯊꯥꯒꯠꯍꯧꯗꯥꯏ
ꯈꯪꯗꯦ ꯑꯩ ꯌꯦꯡꯗꯦ
ꯍꯧꯖꯤꯛ ꯑꯃ ꯊꯝꯍꯧꯕꯅꯦ ꯃꯥ ꯄꯨꯔꯥ ꯂꯨꯞꯈ꯭ꯔꯦ ꯑꯗꯨꯗ
ꯎꯝ ꯑꯣꯏꯕꯨ ꯑꯣꯏꯔꯗꯤ ꯐꯩ
ꯑꯗꯨꯅꯤ ꯑꯣꯏꯕꯨ ꯑꯣꯏꯔꯗꯤ ꯐꯩ ꯃꯃꯥꯅ ꯄꯥꯝꯗ꯭ꯔꯤꯗꯨꯒ
ꯎꯝ ꯃꯃꯥꯅ ꯌꯥꯗ꯭ꯔꯣ ꯍꯥꯏꯖꯦ
ꯃꯃꯥꯅ ꯄꯥꯝꯗꯦ ꯅꯨꯄꯥ ꯃꯥꯜꯂꯦ ꯍꯥꯏꯗꯣ ꯈꯪꯗ꯭ꯔꯣ
ꯑꯁ
ꯃ ꯅꯨꯄꯥ ꯃꯥꯥꯟꯗꯦ ꯑꯥꯁ ꯎꯝ ꯀꯩꯅꯣ ꯃꯁꯥ ꯃꯈꯨꯠ ꯈꯥ ꯊꯥ ꯊꯥ ꯂꯥꯎꯔꯝꯗꯧ ꯃꯥꯂꯦ ꯅꯨꯄꯤ ꯃꯥꯟꯖꯗꯦ ꯈꯣꯠꯇꯦ ꯍꯥꯏꯌꯦꯌꯦ ꯈꯪꯕ꯭ꯔꯥ ꯑꯇꯣꯞꯄ ꯐꯖꯕ ꯗ ꯌꯦꯡꯉꯣ ꯈꯣꯠꯂꯣ ꯑꯇꯣꯞꯄ ꯃꯌꯥꯝ ꯂꯩꯕꯅꯦ ꯑꯇꯣꯞꯄꯗꯨ ꯃꯈꯜ ꯃꯈꯜ ꯃꯌꯥꯝ ꯂꯥꯛꯈꯤꯅꯤ ꯌꯦꯡꯉꯨꯗꯅ ꯍꯥꯏꯌꯦꯌꯦ ꯑꯗꯣ ꯔꯣꯅꯥꯜꯅ ꯑꯁꯤ ꯑꯗꯨꯝ ꯌꯥꯍꯜꯂꯣ ꯑꯗꯨꯝ ꯐꯖꯕꯅꯤ
ꯅꯪ ꯃꯤꯠꯇ ꯐꯖꯗ꯭ꯔꯖꯨ ꯑꯩ ꯃꯤꯠꯇ ꯐꯖꯔꯦ ꯌꯥꯔꯦ ꯑꯗꯨꯅꯤꯅꯦ
ꯑꯗꯨꯅꯦ ꯍꯥꯏꯖꯦ
ꯅꯪꯅ ꯀꯣꯏꯗꯧ ꯅꯠꯇꯦ ꯑꯩꯅ ꯀꯣꯏꯗꯧꯅꯦꯗꯣ
ꯅꯨꯄꯤꯗꯨ ꯑꯃ ꯌꯥꯝꯅ ꯈꯠꯆꯟꯅꯕꯤꯖꯨ ꯃꯥꯜꯂꯦꯕ ꯃꯁꯛꯇꯣ ꯌꯥꯝꯅ ꯃꯥ ꯌꯥꯔꯤ ꯀꯥꯛꯑꯦꯕ ꯑꯗꯨꯅ ꯅꯟꯗꯤꯇꯥ ꯃꯥꯜꯂꯦ ꯍꯥꯌꯦꯌꯦ ꯎꯝ
ꯎꯝ
ꯑꯗꯨꯅꯦ ꯃꯥꯥꯏ ꯋꯥꯔꯤꯁꯦ ꯄꯨꯡ ꯀꯌꯥꯗ ꯃꯤꯅꯤꯠ ꯑꯁ ꯌꯥꯝ ꯋꯥꯠꯂꯤꯌꯦ
ꯌꯥꯝ ꯋꯥꯠꯂꯤ ꯌꯥꯝ ꯋꯥꯠꯂꯤꯌꯦ ꯁꯨꯃꯥꯏꯅ ꯁꯨꯝ ꯇꯧꯔꯗꯤ ꯄꯨꯡ ꯆꯠꯇ꯭ꯔꯦ ꯃꯤꯅꯤꯠ ꯄꯨꯡ ꯆꯠꯂꯔꯣꯏ ꯍꯣꯏ ꯋꯥꯔꯤ ꯋꯥꯅ ꯈꯥꯡ
ꯉꯥꯡꯏꯖꯨꯅꯦ ꯑꯩꯖꯨ ꯄꯨꯊꯣꯛꯏꯁꯤꯅꯦ ꯃꯌꯥꯝ ꯋꯥꯔꯤ ꯂꯣꯏꯁꯟꯂꯛꯀꯗꯣꯔꯦ ꯑꯃꯖꯤ ꯃꯝ ꯅꯣꯏ ꯆꯦꯖꯤ ꯐꯖꯅ ꯉꯥꯡꯏꯍꯦ
ꯎꯝ ꯕꯤꯕꯤ ꯅꯪꯁꯨ ꯅꯪꯊꯣꯛꯄ ꯑꯃ ꯋꯥꯥꯔꯤꯗꯣ ꯄꯨꯂꯤ ꯂꯤꯌꯣꯕ ꯀꯩꯅꯣ ꯈꯪꯗꯦ ꯍꯥꯏꯗꯤ ꯄꯨꯡꯁꯥ ꯁꯥꯖꯤꯜꯂꯒ ꯂꯤꯁꯜꯂꯣ ꯍꯥꯏꯕ
ꯑꯣꯖꯥ ꯁꯖꯜꯂꯒ ꯑꯦ ꯄꯔꯛ ꯃꯣꯟꯗ꯭ꯔꯪ ꯁꯥꯟꯅꯔ ꯂꯤꯕꯩ ꯇꯥꯏꯞꯇ ꯂꯤꯌꯣ ꯍꯥꯏꯔꯣ
ꯍꯣꯏ
ꯑꯍꯝ
ꯎꯝ
ꯑꯩꯗꯤ ꯄꯩꯁꯥ ꯃꯥꯏꯅꯁ ꯆꯠꯂꯦ ꯑꯗꯨꯅ ꯎꯝ ꯑꯃ ꯑꯅ ꯃꯤ ꯑꯍꯨꯝ ꯑꯥ
ꯍꯤ
ꯄꯩꯈꯥ ꯀꯩ ꯄꯩꯈꯥꯅꯣ ꯅꯣꯏꯗꯤ
ꯄꯩꯈꯥꯗꯤ ꯍꯟꯗꯛꯀꯤ ꯑꯔꯣꯏꯕꯁꯦ
ꯑꯤ ꯀꯟ ꯗꯦꯠ ꯀꯌꯥꯗꯒꯤ ꯀꯌꯥꯥ ꯐꯥꯎ
ꯅꯨꯃꯤꯠ ꯅꯣꯡꯃ ꯀꯥꯜꯂ ꯅꯣꯡꯃ ꯀꯥꯜꯂ ꯇꯧꯑꯦꯕ ꯑꯗꯣ ꯑꯥ ꯀꯩꯅꯣꯗꯒꯤ ꯇꯥꯡ ꯑꯅꯤꯗꯒꯤ ꯍꯧꯗꯣꯏꯕ
ꯍꯟꯗꯛꯀꯤ
ꯍꯣꯏ ꯑꯅꯤ ꯑꯥ ꯑꯗꯨꯒ ꯁꯕꯖꯦꯛ ꯃꯉꯥ ꯑꯗꯨ ꯅꯣꯡꯃ ꯀꯥꯜꯂ ꯅꯣꯡꯃ ꯀꯥꯜꯂ ꯂꯩꯔꯦꯅ ꯑꯣ ꯇꯔꯥꯃꯥꯊꯣꯏꯗ ꯂꯣꯏꯗꯣꯏꯕ ꯑꯗꯣ ꯑꯈꯣꯏ ꯑꯇꯩꯗꯤ ꯂꯣꯏ ꯂꯣꯏꯒ꯭ꯔꯦꯕ ꯃꯤ ꯑꯇꯣꯞꯄ ꯖꯨꯅꯤꯌꯔꯈꯩꯗꯤ ꯃꯣꯏ ꯑꯩꯈꯣꯏ ꯃꯥꯜꯂꯦꯅꯦ ꯑꯩꯅ ꯆꯍꯤ ꯃꯔꯤꯅꯤꯅꯦ ꯇꯝꯃꯤꯖꯦ ꯑꯗꯨꯅ ꯃꯣꯏꯗꯤ ꯂꯣꯏ ꯂꯣꯏꯒ꯭ꯔꯦ ꯑꯩꯈꯣꯏ ꯈꯤꯇꯪ ꯉꯥꯏꯍꯧꯔꯦ ꯑꯗꯨꯒ ꯀꯔꯤ ꯑꯦ ꯅꯪ ꯃꯤꯡ ꯆꯟꯗ꯭ꯔꯤꯕꯣ ꯀꯣꯂꯦꯖꯀꯤ
ꯆꯟꯗ꯭ꯔꯤꯗ
ꯑꯩꯈꯣꯏ ꯀꯣꯂꯦꯖꯀꯤ ꯍꯟꯇꯛ ꯑꯅꯧꯕ ꯀꯥꯔꯛꯀꯗꯕꯗꯨ
ꯑꯥ
ꯍꯟꯗꯛꯀꯤ ꯇꯥꯡ ꯑꯃꯗꯩ ꯀꯥꯕ ꯍꯧ ꯍꯥꯏꯕ
ꯑꯥ ꯇꯜꯂꯦ ꯅꯣꯏ ꯗꯦꯝꯒꯗꯨꯗꯤ ꯑꯩ ꯆꯪꯅꯤꯡꯗꯦ
ꯆꯪꯉꯨꯅꯣ ꯏꯕꯨꯡꯉꯣ ꯌꯥꯝ ꯋꯥꯕꯅꯤ
ꯎꯝ ꯑꯗꯨꯅꯤ
ꯉꯛ ꯂꯦꯡꯕꯁꯨ ꯌꯥꯗꯦ ꯀꯩꯝꯇ ꯇꯧꯕ ꯌꯥꯗꯦ ꯑꯧ ꯃꯃꯥꯡꯗꯅꯦ ꯅꯨꯄꯥꯝꯅꯦ ꯃꯥꯁꯦ ꯅꯨꯡꯉꯥꯏꯇ ꯃꯁ ꯅꯣꯛꯅꯤꯡꯖꯗ ꯃꯥꯁꯦ ꯎ ꯑꯩꯒꯤ ꯑꯩꯅ ꯃꯃꯥꯡꯗ ꯈ꯭ꯋꯥꯏ ꯃꯃꯥꯡꯗ ꯐꯝꯃꯦꯕꯀꯣ ꯑꯗꯣ ꯑꯩ ꯅꯥꯀꯟꯗꯩ ꯅꯨꯄꯥ ꯐꯝꯃꯦꯗꯅ ꯅꯨꯄꯥ ꯑꯃ ꯐꯝꯃꯦꯕ ꯃꯣꯏꯒꯤ ꯀ꯭ꯂꯥꯁꯀꯤ ꯂꯥꯏꯔꯤꯛ ꯍꯩꯕ ꯅꯨꯄꯥ ꯃꯥꯜꯂꯦꯕ ꯂꯥꯛ ꯑꯗꯨꯒ ꯃꯥꯥꯏ ꯍꯦꯛ ꯃꯅꯤꯡꯗ ꯍꯧꯖꯤꯛꯀꯤ ꯅꯨꯄꯥꯁꯦ ꯐꯝꯕ ꯃꯥꯁꯦ ꯂꯥꯏꯔꯤꯛ ꯌꯥꯝ ꯍꯩꯇꯕ ꯃꯥꯜꯂꯦꯕ ꯈꯪꯕ꯭ꯔ ꯃꯁꯤ ꯀꯦꯝ ꯈꯪꯗ꯭ꯔꯕ ꯑꯗꯨꯒ ꯎꯝ ꯀꯣꯏꯁꯟꯁꯦ ꯎꯕꯗ ꯑꯁ ꯑꯁ ꯍꯥꯏꯈ꯭ꯔꯦꯕ ꯑꯗꯨꯒꯅꯦ ꯃꯃꯥꯡꯒꯤꯁꯤꯅꯦ ꯑꯃ ꯀꯩ ꯍꯥꯏꯅꯤ ꯌꯥꯝ ꯂꯥꯏꯔꯤꯛ ꯍꯩꯕꯒꯤ ꯑꯃ ꯈꯨꯝꯖꯤꯜꯂꯒꯒ ꯕꯣꯏꯒꯖꯦ ꯈꯨꯝꯖꯤꯜꯂꯒ ꯏꯕꯗꯣ ꯈꯪꯕ꯭ꯔ ꯃꯀꯣꯛꯀ ꯂꯨꯛꯊꯔꯒ ꯏꯕꯗꯣ ꯑꯗꯨꯃꯥꯏꯅ ꯏ ꯐꯥꯎ ꯑꯗꯣ ꯐꯠꯇ꯭ꯔꯤꯁꯦ ꯑꯃꯔꯣꯝꯗ ꯑꯩꯈꯣꯏꯒꯤꯗꯤ ꯌꯥꯝ ꯆꯦꯛꯁꯤꯜꯂꯤꯗꯅ
ꯑꯥ
ꯑꯗꯨꯅꯁꯨ ꯐꯠꯇ꯭ꯔꯔꯤꯅꯦ ꯈꯜꯂꯦꯕ ꯍꯥꯏꯗꯤ ꯃꯁꯥꯅ ꯄꯥꯖꯔꯛꯄꯅꯤꯅ ꯀꯦꯝ ꯀꯩꯅꯣ ꯇꯧ ꯌꯦꯡꯕ ꯈꯣꯠꯄ ꯀꯦꯝ ꯌꯥꯗꯦꯗꯅ
ꯑꯥ
ꯑꯃ ꯃꯅꯤꯡꯗꯩꯁꯤꯅꯅꯦ ꯈꯪꯕ꯭ꯔꯣ ꯀꯩꯅꯣꯁꯦ ꯃꯥꯒꯤ ꯀꯣꯝꯁꯦ ꯊꯥꯔꯛꯏ ꯈꯪꯕ꯭ꯔꯥ ꯊꯣꯑꯣꯏꯒꯤ ꯊꯥꯗꯩꯔꯥ ꯅꯠꯇ꯭ꯔꯒ ꯁꯣꯏꯔꯥ ꯈꯪꯗ꯭ꯔꯦꯕ ꯈꯪꯕ꯭ꯔꯥ ꯊꯋꯣꯏ ꯊꯗꯕ ꯃꯥꯜꯂꯕ ꯃꯥ ꯑꯗꯨ ꯍꯥꯏꯗꯤ ꯉꯁꯥꯏꯗꯒꯤ ꯃꯥꯗꯣ ꯌꯦꯡꯕꯗ ꯀꯦꯝ ꯈꯪꯈꯤꯗ꯭ꯔꯦꯅ ꯑꯗꯨꯅ ꯃꯃꯥꯡꯗ ꯊꯥꯗꯔꯛꯑꯦꯕ ꯃꯥꯏ ꯃꯅꯥꯛꯇ ꯊꯥꯗꯕ ꯅꯠꯇꯦ ꯃꯃꯥꯡꯗ ꯊꯥꯗꯩꯑꯦꯕ ꯑꯗꯨꯏꯗꯤ ꯃꯃꯥꯡꯗ ꯐꯝꯕ ꯅꯨꯄꯥꯁꯤꯅ ꯈꯨꯜꯂꯒ ꯃꯉꯣꯟꯗ ꯃꯥ ꯈꯨꯟꯕ ꯂꯨꯛꯊꯔꯤꯀꯥꯟꯗ ꯎꯝ ꯎꯍꯧꯋꯤꯗꯅ ꯈꯔ ꯕꯣꯏꯗꯩꯗꯣ
ꯑꯥ
ꯎꯅꯕ ꯇꯧꯕ ꯃꯥꯜꯂꯦꯕ ꯑꯗꯨꯒꯅꯦ ꯈꯜꯂꯤ ꯀꯥꯟꯁꯤꯗ ꯃꯥꯗꯤ ꯎꯖꯔꯅꯤꯒꯥꯏꯅ ꯈꯜꯂꯦ ꯑꯗꯨꯒ ꯅꯨꯄꯥꯁꯤꯅ ꯕꯣꯏꯖꯦ ꯈꯨꯝꯖꯤꯜꯂꯝꯃꯕ ꯃꯈꯨꯠꯅ ꯈꯟꯖꯟꯖꯕ ꯑꯗꯨ ꯁꯤꯟ ꯐꯪꯗ꯭ꯔꯦꯅ ꯃꯥꯗꯣ
ꯑꯦ
ꯅꯣꯛ ꯅꯤꯡꯖꯥꯠꯅꯤ ꯃꯥꯗꯣ ꯃꯪꯉꯒ ꯑꯗꯨꯝ ꯂꯣꯏꯔꯝꯃꯅꯤ
ꯎꯝ
ꯀꯌꯥ ꯍꯩꯇꯕꯅꯦꯕ ꯑꯗꯨ ꯃꯤꯗꯣ ꯈꯪꯉꯦꯕ ꯍꯥꯟꯅ ꯃꯃꯥꯡꯗꯩ
ꯎꯝ
ꯃꯥ ꯐꯪꯗ꯭ꯔꯦꯗꯅ ꯑꯗꯨꯝ
ꯎꯝ ꯎꯁ ꯑꯗꯨꯗꯤ ꯅꯣꯏꯖꯨ ꯏꯛꯖꯥꯝ ꯑꯣꯏꯗꯤ